ꯍ
ꯀꯔꯤꯅꯣ ꯐꯣꯟꯁꯤꯕꯨ ꯅꯦꯠꯋꯥꯛꯇꯨꯕꯨ ꯀꯥꯏ ꯆꯠꯈ꯭ꯔꯒꯦ ꯅꯪꯒꯤ
ꯌꯥꯎꯋꯦ ꯑꯩ ꯑꯩꯗꯤ ꯅꯪꯅ ꯉꯥꯡꯕ ꯇꯥꯏꯅ ꯑꯩꯅ ꯉꯥꯡꯕ ꯅꯪꯅ ꯇꯥꯗꯕ ꯋꯥꯅꯤ ꯇꯥꯔꯕ ꯍꯧꯖꯤꯛ
ꯇꯥꯔꯦ ꯀꯩꯒꯤꯅꯣ ꯅꯪꯤꯁꯨꯨ ꯃꯥꯥꯏꯁ ꯃꯥꯥꯏꯇꯧꯁꯤꯦꯅ
ꯈꯪꯗꯦ ꯅꯪꯅ ꯇꯧꯍꯜꯂꯛꯏꯔ ꯀꯔꯤꯅꯣ
ꯀꯗꯥꯥꯏꯗ ꯑꯩꯅ ꯇꯧꯍꯟꯕꯅꯣꯗ ꯃꯁꯥꯒꯤꯅꯤ ꯅꯪꯒꯇ ꯁꯥꯟꯅꯕꯁꯦ ꯌꯥꯗꯦ ꯅꯦꯠꯋꯥꯛꯀꯁꯦ ꯂꯣꯏ ꯇꯠꯂꯦ ꯅꯪꯁꯤꯅ ꯀꯔꯝꯕ ꯖꯥꯗꯣ ꯎꯔꯕꯅꯣ ꯈꯪꯗ꯭ꯔꯦ ꯃꯤ ꯑꯇꯩꯒ ꯁꯥꯟꯅꯕꯗꯤ ꯄꯥꯛ ꯇꯧꯗꯦ ꯑꯩꯈꯣꯏꯅ ꯏꯁꯄꯤꯁꯦꯜ ꯋꯥꯟ ꯑꯣꯏꯕ ꯀꯔꯤ ꯀꯔꯝꯕ ꯃꯤ ꯈ꯭ꯋꯥꯏꯗꯒꯤ ꯍꯦꯟꯅ ꯃꯁꯛ ꯃꯆꯨ ꯐꯖꯕ ꯔꯥꯁꯤꯒ ꯌꯥꯝ ꯂꯩꯕ ꯃꯤ ꯑꯣꯏꯕꯒꯦ
ꯅꯪ ꯇꯔꯥꯈꯗꯣ ꯀꯅꯥ ꯀꯅꯥꯒ ꯁꯥꯏꯅꯣ
ꯈꯪꯗꯦꯗ ꯀꯅꯥ ꯀꯅꯥꯒ ꯁꯥꯕꯅꯣ
ꯀꯩꯅꯣ ꯍꯥꯏꯖꯕ ꯃꯤ ꯈꯨꯖꯤꯡꯒꯦ
ꯍꯣꯏ ꯍꯣꯏ ꯃꯤ ꯈꯨ ꯇꯤꯡꯒꯤꯅꯤ ꯑꯉꯥꯡ ꯇ꯭ꯏꯁꯟ ꯇꯧꯕꯗꯣ ꯅꯪ ꯃꯤ ꯀꯌꯥꯝ ꯇꯧꯔꯤꯕ
ꯃꯣꯏ ꯇꯔꯨ ꯑ ꯃꯥ ꯇꯣ ꯐꯣꯈ ꯔꯦ
ꯇꯣꯛꯊꯣꯛꯈ꯭ꯔꯦ ꯍꯥꯏꯗꯨꯔ ꯀꯅꯥ
ꯇꯣꯛꯊꯣꯛꯈ꯭ꯔꯦ ꯍꯥꯏꯕꯗꯤ ꯁꯨꯃꯥꯏꯅ ꯅꯠꯇꯦ ꯀꯩꯅꯣ ꯇꯧꯕꯗ ꯑꯃ ꯑꯉꯥꯡ ꯑꯃ ꯀꯩꯅꯣ ꯇꯧꯕꯗꯣ ꯑꯃ ꯀꯩꯅꯣꯒꯤ ꯑꯋꯥꯡꯂꯣꯝꯒꯤ ꯑꯉꯥꯡꯗꯣ ꯑꯗꯨꯗꯣ ꯇꯥꯛꯄꯥꯁꯨ ꯅꯨꯡꯥꯏ ꯅꯍꯥꯟ ꯃꯊꯪ ꯇꯧꯔ ꯑꯗꯨꯝ ꯇꯧ ꯍꯥꯏꯇꯥꯔꯦ ꯅꯨꯡꯊꯊ ꯅꯨꯡꯗꯥꯡ ꯇꯧꯔꯕ ꯃꯇꯨꯡꯗ ꯑꯩ ꯑꯦꯛꯖꯥꯝꯒꯤꯅꯤ ꯑꯩꯅ ꯂꯦꯞꯄꯤꯗꯅ ꯑꯗꯨꯗꯣ ꯑꯃꯛ ꯃꯥ ꯑꯗꯨꯝ ꯊꯤꯟꯗ ꯃꯇꯦꯛ ꯈꯔꯥ ꯂꯣꯏ ꯇꯧꯒꯦꯅ ꯑ ꯑꯗꯨꯁꯨ ꯑꯉꯥꯡ ꯃꯌꯥꯝ ꯃꯔꯛꯇ ꯌꯥꯎꯁꯟꯕꯖꯨ ꯍꯥꯏꯗꯤ ꯄꯨꯡꯗꯣ ꯈꯔ ꯉꯟꯈꯠꯄꯅꯤꯅ ꯐꯔꯛ ꯇꯥꯄꯤꯌꯦ꯫ ꯑꯩꯅ ꯈꯔ ꯋꯥꯕꯒ ꯎꯨꯢꯕꯨꯢ ꯃꯊꯟꯗꯁꯨ ꯇꯥꯛꯑꯃꯤꯅ ꯎꯨꯏꯕꯣꯢ ꯀꯩꯕꯣꯢ ꯇꯧꯔ ꯇꯧꯔ ꯂꯩꯔꯦꯗꯅꯥ ꯕꯤꯀꯤ꯫
ꯎꯝ, ꯕꯤꯀꯤ꯫
ꯑꯗꯨꯅ ꯑꯩꯅ ꯃꯇꯀ ꯎꯝ ꯎꯝ ꯃꯇꯝ ꯈꯔ ꯃꯇꯦꯛ ꯈꯔ ꯄꯨꯟꯖꯜꯂ ꯇꯧꯋꯦꯕ꯫
ꯎꯝ꯫
ꯍꯥꯏꯕꯗꯤ ꯌꯥꯝꯕꯅꯤꯅ ꯑꯗꯨꯗ ꯀꯩꯅꯣ ꯇꯧꯗ꯭ꯔꯕ ꯃꯥ ꯃꯥ ꯊꯥꯔꯛꯀꯦ ꯍꯥꯏꯕ ꯀꯥꯟ ꯑꯩꯅ ꯊꯥꯔꯛꯑꯅꯨ ꯑꯩꯗꯣ ꯀꯩꯅꯣ ꯇꯧꯔꯦ ꯐꯔꯛ ꯇꯥꯗꯧ ꯃꯥꯟꯖ ꯑꯇꯣꯞꯄ ꯑꯃ ꯌꯦꯡꯒꯦꯒ ꯌꯦꯡꯉꯣꯅ꯫ ꯍꯥꯏꯒ꯭ꯔꯝ ꯑꯗꯨꯗꯅꯅꯦ ꯃꯥ ꯃꯟꯗꯤꯇꯥ ꯑꯁꯣꯝ ꯅꯥꯀꯟ ꯃꯩꯒ꯭ꯔꯦ ꯍꯥꯢꯔꯒ
ꯎꯝ ꯑꯗꯨꯏꯗꯤ ꯍꯨꯖꯤꯛ ꯅꯪ ꯇꯧꯔꯤꯖꯦ ꯍꯦꯟꯊꯣꯏ ꯃꯆꯤꯟ ꯃꯅꯥꯎꯅꯦ
ꯍꯦꯟꯊꯣꯢ ꯃꯆꯤꯟ ꯃꯅꯥꯎꯅꯦ
ꯑꯗꯒꯤ ꯃꯅꯤꯡ ꯑ ꯃꯆꯤꯟ ꯃꯅꯥꯎꯅꯦ
ꯑꯗꯒꯤ ꯑꯣꯖꯤꯠ ꯑꯣꯅꯤ ꯑꯣꯖꯤꯠ ꯃꯆꯥꯄꯤꯗꯣ ꯑꯗꯨꯒ ꯏꯕꯨꯡꯉꯣꯒ ꯃꯣꯏ ꯇꯔꯨꯛ꯫
ꯎꯝ꯫
ꯃꯣꯏ ꯇꯔꯨꯛ ꯇꯧꯕ
ꯎꯝ ꯑꯗꯨ ꯍꯥꯏꯒꯦ ꯏꯕꯨꯡꯉꯣꯟꯗꯨꯕꯨ ꯀꯃꯥꯏꯅ ꯇꯧꯔꯤꯒꯦ ꯇꯩꯗꯨꯕꯨ ꯉꯥꯔꯤꯗꯨꯕꯣ
ꯑ ꯈꯪꯗꯦ ꯈꯔ ꯋꯥꯏ ꯉꯥꯡꯅꯕ ꯈꯆꯟꯅꯕ ꯌꯥꯝ ꯀꯜꯂꯤ ꯂꯥꯏ ꯄꯅꯤꯡꯇꯦ
ꯑꯣꯅꯤꯗꯨꯒ ꯍꯣꯏꯅꯦ ꯑꯣꯅꯤꯗꯨꯒ ꯃꯣꯏꯗꯨꯕꯨ ꯍꯦꯛꯇ ꯑꯣꯅꯤꯅ ꯈꯔꯒ
ꯂꯥꯡꯖꯟꯅꯅꯕꯅ ꯍꯦꯜꯔꯦ ꯁꯤꯗꯁꯨ ꯂꯥꯡꯖꯟꯅꯅꯕꯗ ꯁꯣꯏꯗꯣꯏꯅꯦ ꯁꯦꯉꯥꯡꯁꯦ
ꯎꯝ ꯎ ꯂꯥꯡꯕ ꯂꯪꯊꯣꯛꯄ ꯉꯥꯎꯊꯣꯛꯄ ꯀꯩꯅ ꯇꯧꯕ ꯃꯥꯜꯂꯤ ꯄꯥꯝꯕ ꯃꯥꯂꯦ ꯎꯝ ꯑꯗꯣ ꯍꯥꯏꯔꯒ ꯅꯪꯒꯤ ꯃꯤꯠꯀꯤ ꯌꯦꯡꯕꯁꯦ ꯅꯪ ꯄꯩꯁꯥ ꯀꯩꯅꯣ ꯇꯧꯋꯦ ꯍꯥꯏꯕꯅꯤꯅ ꯆꯠꯄꯗꯤ ꯀꯔꯝ ꯀꯥꯟꯗ ꯀꯃꯥꯏꯅ
ꯌꯥꯕꯨꯗꯤ ꯌꯥꯔꯦ ꯈꯔ ꯑꯐꯕꯗꯣ ꯑꯩꯅ ꯍꯥꯟꯅ ꯈꯟꯒꯦ ꯇꯧꯕ ꯑꯃꯨꯛ ꯂꯤꯡꯕ ꯀꯥꯟꯗ ꯒ꯭ꯌꯥꯟ ꯇꯥꯅ ꯈꯔ ꯐꯥꯕꯗ ꯌꯦꯡꯍꯧꯒꯦꯅ ꯎꯖ ꯋꯥꯔꯤꯅꯤꯗ
ꯍꯣꯏ ꯑꯗꯨꯗꯤ ꯌꯦꯡꯉꯁꯤ ꯀꯗꯥꯏꯗ ꯂꯩꯅꯣ ꯅꯪ ꯋꯥ ꯉꯥꯡꯉ ꯑꯇꯣꯞꯄꯅ
ꯆꯥꯛꯈꯨꯝꯗ ꯂꯩ ꯆꯥꯛꯈꯨꯝꯗ
ꯉꯥꯏꯍꯥꯛꯇꯪ ꯊꯣꯛꯂꯛꯑꯣ
ꯁ
ꯑꯗꯣ ꯑꯩꯐ ꯐ ꯐ ꯐ ꯇꯣꯏꯁꯟꯅꯕ ꯑꯣꯏꯅ ꯇꯧꯈ꯭ꯔꯒꯦꯕ
ꯑ ꯍꯥꯏꯔꯣ ꯌꯥꯅꯤ ꯊꯣꯛꯈꯔ
ꯍꯣꯏ ꯍꯣꯏ ꯍꯣꯏ ꯑꯥ ꯑꯉꯥꯡ ꯑꯅꯤꯗꯤ
ꯑꯃ ꯇꯝ ꯆꯈꯔꯦ ꯃꯅꯥ ꯁꯣꯝ ꯆ ꯈꯔꯦ
ꯇꯨꯡ ꯆ ꯐ꯭ꯔꯤꯅ ꯀꯅꯥ
ꯇꯣ ꯂꯣꯏꯗꯥꯡ ꯇꯨꯝ ꯆꯪꯈ꯭ꯔ ꯆꯥꯛꯊꯣꯣꯔꯛꯄꯒ ꯈꯪꯗꯦ ꯎꯍꯧ ꯂꯥꯛꯍꯧꯗꯦ
ꯑꯦ ꯑꯗꯨ ꯍꯥꯏꯔꯒ ꯃꯥꯒꯤ ꯐꯣꯝꯗꯣ ꯉꯁꯤ ꯍꯥꯏ ꯃꯥꯏ ꯂꯩꯄꯣꯛ ꯄꯣꯛꯄꯅꯦ ꯇꯧꯔꯛꯇꯦ ꯆꯖꯥꯔꯥ ꯑꯗꯨꯕꯨꯗꯤ ꯌꯥꯔꯦ ꯔꯦꯖꯤꯁꯇ꯭ꯔꯦꯁꯟ ꯇꯧꯁꯟꯈꯕꯅꯤꯅ ꯑꯇꯣꯞꯄ ꯗꯤꯇꯦꯜꯁꯇ ꯀꯩꯅꯣꯁꯦ ꯀꯃꯥꯏꯅ ꯃꯦꯟꯕ ꯈꯣꯠꯄꯁꯦ
ꯀꯩ ꯀꯩ ꯃꯦꯟꯅꯕ ꯌꯥꯎꯏꯦ ꯍꯥꯏꯗꯤ ꯀꯌꯥꯝ ꯆꯪꯒꯦꯕ ꯍꯥꯏꯗꯤ ꯀꯩ ꯀꯦ ꯀꯩꯁꯨ ꯌꯥꯝ ꯆꯪꯉꯝꯃꯣꯏꯗ
ꯑꯦ ꯄꯔꯁꯅꯦꯇꯤ ꯄꯥꯔꯁꯅꯦꯜ ꯑꯃ ꯂꯩꯔꯦ ꯑꯗꯩ ꯑꯦꯀꯥꯗꯃꯤꯛꯀꯤꯁꯨ ꯂꯩꯔꯝꯒꯅꯤ ꯑꯗꯩ ꯚꯦꯔꯤꯐꯤꯀꯦꯁꯟ ꯀꯩꯀꯥꯒꯤ ꯑꯗꯨꯃꯥꯏꯅ ꯏꯁꯇꯦꯞꯇꯣ ꯑꯍꯨꯝ ꯃꯔꯤꯗꯤ ꯆꯪꯉꯝꯗꯧ ꯃꯥꯜꯂꯦ
ꯎꯝ ꯑꯗꯨ ꯂꯔ ꯉꯁꯤ ꯃꯦꯟꯗꯥꯗ ꯀꯌꯥꯝ ꯀꯨꯏ ꯆꯪꯗꯣꯏꯅꯣ
ꯈꯔꯗꯤ ꯆꯪꯗꯧ ꯃꯥꯜꯂꯤꯅꯤ ꯑꯗꯨꯅ ꯐꯖꯅ ꯍꯥꯥ
ꯑꯁꯤꯁꯨ ꯃꯦꯟꯗ꯭ꯔꯗꯤ ꯃꯦꯟꯇꯦꯅꯦꯟꯁ ꯌꯥ ꯂꯥꯡꯕ ꯍꯧꯔꯦ ꯍꯥꯏꯕ
ꯑꯗꯨ ꯃꯥ ꯉꯁꯥꯏꯗꯤꯏ ꯐ ꯄꯦ ꯇꯧꯔꯝꯕꯅꯤ ꯑꯩꯒꯤꯗꯣ ꯀꯔꯝ ꯀꯥꯟ ꯃꯦꯜꯂꯦ ꯑꯗꯨꯗꯨꯗꯣ ꯑꯩꯅ ꯅꯪꯒꯤꯗꯣ ꯉꯁꯥꯏ ꯏꯃꯦꯜ ꯀꯩꯀꯥ ꯍꯥꯡꯈ꯭ꯔꯕꯅꯦ ꯑꯗꯒꯤ ꯑꯣꯟꯂꯥꯏꯟꯗ ꯃꯥꯒꯤ ꯋꯥꯟ ꯇꯥꯏꯝ ꯔꯦꯖꯤꯁꯇ꯭ꯔꯦꯁꯟꯒꯤꯗꯣ ꯔꯦꯖꯤꯁꯇ꯭ꯔꯦꯁꯟꯗꯤ ꯇꯧ ꯔꯦꯖꯤꯁꯇ꯭ꯔꯦꯁꯟ ꯍꯥꯏꯗꯔꯥ ꯑꯗꯨꯗꯤ ꯇꯧꯔꯦꯕ ꯂꯣꯛ ꯂꯣꯛ ꯏꯟ ꯇꯧꯔꯒ ꯆꯪꯉꯒ ꯀꯩꯀꯥ ꯍꯥꯡꯗꯧꯕꯗ ꯉꯥꯏꯔꯝꯕꯅꯦꯕ ꯍꯧꯖꯤꯛ ꯑꯍꯥꯟꯕꯗ ꯑꯩꯁꯨ ꯉꯁꯥꯏꯗ ꯍꯦꯛꯇ ꯉꯥꯎꯈ꯭ꯔꯕꯅꯦꯕ ꯂꯣꯛ ꯏꯟ ꯇꯧꯒꯦꯁꯨ ꯌꯥꯗꯕꯤ ꯀꯔꯤꯝ ꯌꯥꯗꯕꯤ ꯑꯗꯨꯝ ꯇꯧ ꯂꯩꯕꯒꯤ ꯅ꯭ꯌꯨ ꯔꯦꯖꯤꯁꯇ꯭ꯔꯦꯁꯟ ꯆꯪꯉꯁꯨ ꯌꯥꯗꯕꯤ ꯑꯗꯣ ꯍꯧꯖꯤꯛꯇꯤ ꯌꯥꯗꯧ ꯃꯥꯜꯜꯂꯤꯦ ꯑꯗꯣ ꯑꯩ ꯍꯧꯖꯤꯛ ꯑꯝꯇꯪꯒ ꯌꯦꯡꯈꯤꯒꯦ ꯃꯥꯒꯤ ꯅꯪ ꯍꯣꯔꯦꯟ ꯆꯪꯉꯀꯥꯟꯗ ꯇꯦꯟꯒꯤ ꯁꯥꯔꯇꯤꯐꯤꯀꯦꯠꯇꯣ ꯇꯦꯟꯒꯤ ꯁꯥꯔꯇꯤꯐꯤꯀꯦꯠꯇꯣ ꯑꯗꯨꯒ ꯑꯝꯇꯪꯒ ꯀꯩꯅꯣ ꯇꯋ ꯇꯦꯟꯒꯤ ꯁꯥꯔꯇꯤꯐꯤꯀꯦꯠꯇꯨꯒ ꯑꯥꯦ ꯃꯇ ꯃꯇꯦꯡꯒꯤ ꯁꯥꯔꯇꯤꯐꯤꯀꯦꯠꯇꯣ ꯑꯗꯨꯒ ꯑꯃꯨ ꯈꯤꯇꯪꯒ ꯊꯥꯔꯑꯣ ꯑꯗꯨꯒ ꯑꯩ ꯃꯦꯟꯒꯦ ꯈꯔ
ꯎꯝ
ꯑꯗꯨꯃꯥꯏꯅ ꯇꯧꯔꯒ ꯌꯦꯡꯉꯤ
ꯊꯔꯒꯦ ꯊꯔꯒꯦ
ꯑꯗ ꯑꯗꯨ ꯑꯗꯨꯒ ꯌꯦꯡꯉꯒ ꯈꯔ ꯈꯔ ꯃꯔꯨ ꯑꯣꯏꯅ ꯃꯥꯒꯤ ꯃꯦꯟꯕ ꯈꯣꯠꯄꯗꯣ ꯇꯦꯟꯗꯒꯤ ꯃꯦꯜꯂꯣ ꯍꯥꯏꯌꯦꯕ ꯑꯌꯥꯝꯕꯅ
ꯎꯝ
ꯇꯦꯟꯜꯂꯤ ꯆꯠꯠꯇꯗꯅ ꯑꯗꯒꯤ ꯈꯔ ꯃꯦꯟꯈꯠꯄ ꯈꯠꯄ ꯍꯧꯒꯦ ꯅꯠꯇ꯭ꯔꯗꯤ ꯕꯤꯌꯥ ꯇꯧ ꯃꯥꯟꯗꯦ ꯍꯥꯏꯕꯗꯤ ꯑꯗ ꯐꯥꯗꯔꯅꯦ ꯃꯥꯗꯔꯅꯦ ꯃꯥꯒꯤ ꯃꯤꯡ ꯀꯃꯥꯏꯅ ꯂꯩ ꯈꯣꯠꯂꯤꯗꯣ ꯑꯗꯨꯅ ꯗꯤꯇꯦꯜꯁꯇꯣ ꯃꯦꯟꯈꯤꯕꯅ ꯐꯩꯗꯅ ꯃꯦꯟꯕꯗꯣ ꯑꯗꯨꯃꯥꯏꯅ ꯇꯧꯔꯒ ꯃꯦꯟꯒꯦ ꯉꯥꯏꯈꯣꯠꯀꯣ ꯉꯥꯏꯍꯥꯛꯇꯪ ꯂꯩꯈꯣꯀꯣ ꯅꯪ ꯐꯝꯃꯨꯀꯣ ꯅꯪ
ꯑꯦꯔ
ꯅꯠꯇꯦ ꯁꯣꯝꯗꯣꯏꯅꯤꯗ
ꯁꯤꯔꯥ ꯅꯪ ꯆꯤꯠꯁꯤꯂꯥꯗ ꯅꯪ ꯅꯪ ꯆꯤꯠ꯭ꯔꯁꯤꯂꯥꯏ
ꯆꯠꯇ꯭ꯔꯁꯤ ꯂꯥꯛꯄꯅꯤ ꯉꯁꯥꯏ ꯄꯣꯠ ꯆꯩ ꯈꯔ ꯂꯩꯕ ꯑꯗꯨꯗꯨꯒꯤ ꯄꯣꯠ ꯆꯩꯩ ꯂꯩꯕꯒꯤ ꯄꯣꯠ ꯆꯩꯗꯨ ꯂꯧꯕ ꯂꯥꯛꯄ ꯃꯥ
ꯎꯝ
ꯋꯥꯛꯀꯤꯡꯅ ꯄꯨꯡ ꯀꯌꯥꯝ ꯀꯌꯥꯝ ꯆꯦꯂꯤꯕ ꯀꯔꯝ ꯀꯥꯟꯗ ꯆꯦꯜꯂ ꯀꯔꯝ ꯀꯥꯟꯗ ꯆꯪꯉꯛꯏꯕ
ꯍꯥ
ꯋꯥꯛꯀꯤꯡꯅ ꯀꯌꯥꯝ ꯀꯨꯏ ꯀꯌꯥꯝ ꯀꯨꯏ ꯆꯦꯂꯤꯅꯣ ꯀꯔꯝ ꯀꯥꯟꯗ ꯗꯩꯩ ꯆꯦꯂ ꯀꯔꯝ ꯀꯥꯟꯗ ꯆꯪꯉꯛꯏꯅꯣ
ꯇꯔꯨꯛ ꯈꯔ ꯂꯥꯛꯄ ꯇꯔꯨꯛ ꯃꯤꯅꯤ ꯀꯨꯟ ꯁ꯭ꯋꯥꯏ ꯊꯣꯛꯑꯅꯤ ꯑꯗꯨꯒ ꯉꯥꯏꯍꯥꯛ ꯔꯥꯎꯟ ꯑꯃꯅꯤ ꯆꯠꯂꯅꯤ ꯆꯦꯟꯕ ꯔꯥꯎꯟ ꯇꯔꯦꯠ ꯄꯥꯟ ꯃꯨ ꯆꯦꯂꯅꯤ
ꯎꯝ
ꯑꯗꯨ ꯑꯃꯨꯛ ꯗ ꯑꯃꯨꯛ ꯉꯍꯥ ꯑꯃꯨꯛ ꯆꯠꯂꯅꯤ ꯉꯥꯛꯑꯅꯤ ꯑꯃꯨꯛ ꯑꯃꯨꯛ ꯑꯗꯨꯒ ꯑꯛꯁꯔ ꯇꯧꯔꯒ ꯂꯣꯏ ꯁꯜꯂꯦ
ꯎꯝ
ꯏꯂꯤꯒ ꯄꯤꯌꯥꯒꯁꯨ ꯂꯥꯛꯑꯦ ꯄꯤꯌꯥꯗꯤ ꯅꯍꯥꯟꯅ ꯃꯥꯏ ꯑꯥ
ꯎꯝ ꯄꯤꯌꯥ ꯑꯦꯖꯥꯝ ꯀꯃꯥꯏ ꯇꯧꯏ ꯍꯥꯏꯒꯦ
ꯄꯤꯌꯥꯗꯤ ꯅꯍꯥꯟ ꯈ ꯀꯩꯁꯨ ꯈꯪꯗꯦꯗ ꯃꯥꯅ ꯂꯥꯏꯔꯤꯛ ꯄꯥꯕ ꯌꯧꯗꯕꯩꯔꯥ ꯈꯪꯗꯦ ꯈꯔ ꯋꯥꯠꯂꯦ ꯍꯥꯏ ꯅꯨꯡꯉꯥꯏꯕ ꯀꯣꯏꯁꯟꯁꯨ ꯈꯔ ꯂꯨꯏ ꯀꯣꯏꯁꯟꯁꯨ ꯈꯔ ꯂꯨꯏ ꯈꯣꯠꯂꯨꯔꯛꯏ ꯈꯣꯠꯂꯤ ꯇꯧꯔꯦꯕ ꯑꯗ ꯑꯩꯅ ꯑꯇꯣꯞꯄ ꯍꯪꯕꯤꯗ ꯍꯪꯕꯗꯤ ꯀꯨꯣꯏꯁꯟ ꯀꯨꯁꯥꯡ ꯂꯨꯗꯦ ꯂꯥꯏ ꯑꯗꯨꯝ ꯍꯥꯏꯕ ꯈꯔ ꯄꯥꯝꯕ ꯃꯤꯅꯗꯤ ꯑꯗ ꯃꯥꯅꯦꯅꯤ ꯑꯗꯨ ꯏꯅꯦ ꯌꯥꯝ ꯃꯥꯥꯏ ꯏꯂꯤꯅꯦ ꯅꯥꯗꯩ ꯆꯥꯃꯛꯇꯅꯤ ꯃꯥꯏꯗꯤ ꯃꯥꯁꯦ ꯉꯁꯤ ꯂꯦꯛꯑꯦꯕ ꯉꯁꯤ ꯊꯥꯔꯨꯕꯅꯦ ꯃꯥꯏ ꯑꯦꯖꯥꯝꯁꯦ ꯃꯥꯥꯏꯗꯤ ꯑꯉꯟꯕꯗ ꯇꯥꯏꯌꯦꯕ ꯁꯦꯀꯦꯟ ꯁꯤꯞ ꯇꯨꯗ ꯑꯗꯨꯒ ꯑꯁ ꯀꯣꯏꯁꯟꯗꯤ ꯈꯨꯠꯂꯥꯏꯕ ꯑꯩꯅ ꯅꯪ ꯀꯌꯥꯝ ꯇꯧꯔꯝꯒꯦꯕꯨ ꯈꯪꯗꯦ ꯄꯪꯈꯣꯛ ꯈꯣꯠꯂꯝꯃꯝ ꯍꯗꯨꯗꯨꯅ ꯑꯩꯅ ꯀꯩꯅꯣ ꯔꯤꯁꯤꯡꯗꯗꯤ ꯌꯥꯝ ꯅꯨꯡꯉꯥꯏꯕ꯭ꯔꯥ ꯈꯣꯠꯂꯝꯃꯦ ꯑꯗꯒꯤ ꯑꯁ ꯃꯦꯠꯀꯗꯤ ꯈꯔꯕꯨꯗꯤ ꯈꯣꯠꯂꯝꯃꯦ ꯈꯔ ꯄꯣꯟ ꯈꯣꯠꯆꯜꯂꯝꯕ ꯒꯌꯥꯔꯃꯦꯟ ꯇꯥꯗꯒꯩ ꯑꯗꯒꯤ ꯀꯩꯅꯣ ꯍꯥꯏꯕꯗꯣ ꯖꯤ ꯑꯦꯁ ꯇꯤ ꯖꯤ ꯑꯦꯁ ꯇꯤ ꯂꯣꯏ ꯇꯧꯔꯝꯃꯦꯗꯣ ꯑꯈꯪꯕꯗꯤ ꯑꯝꯇ ꯌꯥꯎꯗꯦ ꯑꯗꯨ ꯂꯥꯏꯕꯛ ꯆꯥꯡ ꯌꯦꯡꯉꯕꯅꯦ ꯃꯥꯛ ꯁꯨꯅꯕꯅ ꯀꯣꯏꯁꯟ ꯌꯥꯡꯈꯩ ꯀꯨ ꯌꯥꯡꯈꯩ ꯐꯣꯡ ꯇꯣꯛꯑ ꯃꯥ ꯍꯥꯏ ꯑꯁꯨꯝꯕ ꯈꯔ ꯌꯥꯎꯔꯗꯤ ꯌꯥꯅꯤ ꯁꯤꯅꯤ ꯃꯥꯅ ꯈꯜꯂꯤꯁꯦ ꯑꯗꯨꯒ ꯑꯁ ꯃꯥꯁꯥꯏ ꯑꯩꯅ ꯑꯗꯨꯒ ꯃꯥꯏ ꯅꯥꯀꯟꯗ ꯐꯝꯕ ꯃꯤꯗꯣ ꯑꯁ ꯂꯥꯏꯛ ꯌꯥꯝ ꯍꯩꯕ ꯃꯥꯜꯜꯂꯤ ꯃꯉꯣꯟꯗ ꯀꯣꯏꯁꯟ ꯑꯅꯤ ꯁꯤꯜꯂꯝꯃꯤ ꯑꯩꯅ ꯅꯪ ꯀꯝꯄꯨꯇꯔ ꯀꯃꯥꯏꯅ ꯇꯧꯁꯤꯜꯂꯝꯃꯤ ꯀꯣꯏꯁꯟ ꯃꯥꯟꯅꯔꯛꯄ ꯅꯪꯒꯤꯗꯣ ꯈꯪꯗꯦ ꯑꯗꯨꯝ ꯁꯤꯂꯝꯕꯤ ꯅꯇꯩ ꯆꯥꯕ ꯑꯝꯇ
ꯎꯝ ꯎꯝ ꯑꯩ ꯈꯔ ꯈꯕ ꯑꯗꯨꯒ ꯆ ꯎꯝ ꯑꯗꯨꯗꯤ ꯑꯁ ꯈꯪꯗꯦꯅꯤ ꯃꯥꯁꯤꯅ ꯀꯃꯥꯏꯅ ꯇꯧꯕꯅꯣ ꯑꯦꯜꯂꯤꯖꯦ ꯇꯨꯏꯁꯟ ꯌꯥꯎꯕ꯭ꯔꯣ ꯌꯥꯎꯗꯕ꯭ꯔꯣ
ꯗ ꯉꯥꯏꯔꯤ ꯍꯟꯗꯛ ꯀꯨꯏꯗ꯭ꯔꯤꯕꯅꯦꯕ ꯌꯥꯎꯕ ꯎ ꯎꯝ ꯑꯩꯈꯣꯏ ꯁꯥꯔꯅ ꯄꯥꯟꯗꯝ ꯗ ꯌꯥꯎꯔꯝꯃꯦꯕ ꯑꯗꯨꯏ ꯃꯥ ꯇꯣꯛꯈ꯭ꯔꯦꯕ ꯑꯗꯨꯃꯨꯛ ꯅꯨꯡꯉꯥꯏꯕ ꯈꯔ ꯋꯥꯠꯂꯦꯅ ꯀꯥꯟꯆꯤꯠ ꯍꯣ ꯅꯣꯏ ꯑꯗꯨꯒꯤꯗꯣ ꯑꯣꯄꯣꯠꯖꯤꯠꯇ ꯑꯃ ꯂꯩ ꯍꯥꯏꯕꯅꯦꯕ
ꯎꯝ
ꯀꯥꯟꯆꯤꯄꯨꯔ ꯂꯣꯛꯄꯗ ꯅꯪ ꯅꯍꯥꯟ ꯂꯩꯔꯝꯕ ꯖꯒꯥꯗꯣ ꯑꯗꯩ ꯈꯤꯇꯪ ꯆꯪꯉꯒ ꯎ ꯈꯪꯗꯦ ꯑꯗꯨꯅ ꯈ ꯑꯥ ꯑꯗꯨꯅ ꯈꯔ ꯅꯨꯡꯉꯥꯏꯕ ꯑꯣꯖꯥ ꯑꯃ ꯌꯥꯎꯕꯅꯦ ꯁꯥꯔ ꯕꯥꯕꯨꯅ ꯃꯌꯥꯝꯅꯕꯨ ꯅꯨꯡꯉꯥꯏ ꯍꯥꯏꯕꯅꯦꯕ ꯃꯦꯠ ꯇꯥꯛꯄ ꯑꯇꯩꯁꯤꯗꯩ ꯅꯨꯡꯉꯥꯏꯕ ꯅꯨꯡꯉꯥꯏꯇꯕ ꯄꯩꯇꯩꯍꯟꯗꯤ ꯃꯦꯠꯇꯨꯝꯗꯤ ꯈꯟ ꯃꯌꯥꯝꯅ ꯍꯥꯏꯅꯒꯤ ꯅꯨꯡꯉꯥꯏ ꯑꯗꯨꯝ ꯈꯪꯉꯦ
ꯁꯥꯔ ꯕꯥꯕꯨ ꯍꯥꯏꯁꯦ ꯑꯪ ꯍꯥꯏꯔꯛꯑꯣ
ꯑꯩꯈꯣꯏꯒꯤ ꯃꯦꯠꯇꯨꯗꯤ ꯈꯔ ꯃꯥ ꯃꯥꯒꯤ ꯃꯥꯒ ꯆꯥꯟꯅꯗꯕ ꯍꯥꯏꯒꯗ꯭ꯔꯥ ꯑꯩꯒꯕꯨꯗꯤ ꯀꯩꯝ ꯇꯧꯗꯦ ꯑꯗꯨꯝ ꯑꯩꯗꯤ ꯗꯨꯝ ꯃꯦꯁꯦꯖ ꯑꯗꯨꯝ ꯊꯥꯅꯩꯕ ꯈꯪꯗꯕꯅ ꯖꯨ ꯖꯥ ꯖꯨ ꯖꯥ ꯀꯣꯏꯁꯟ ꯊꯥꯖꯜꯂ ꯁꯤ ꯍꯣꯠꯂꯣꯅ ꯊꯥꯖꯟꯕꯤꯅꯦꯕ ꯑꯗꯣ ꯃꯥꯒꯤ ꯈ ꯆꯥꯟꯅꯕ ꯋꯥꯠꯄ꯭ꯔꯥ ꯈꯪꯗꯦ ꯑꯗꯨꯅ ꯑꯇꯣꯞꯄ ꯑꯝꯗ ꯌꯥꯎꯔꯛꯀꯦꯅ ꯌꯥꯎꯕ ꯑꯗꯨꯃꯥꯏꯅ ꯇꯧꯔ ꯄꯤꯌꯥ ꯄꯤꯌꯥꯒ ꯃꯣꯏꯅꯤ ꯇꯧꯔ ꯌꯥꯎꯒ꯭ꯔꯦ ꯀꯥꯟꯆꯤꯄꯨꯔꯗ ꯎꯝ ꯃꯣꯏꯅꯤꯛ ꯀꯨꯏꯗ꯭ꯔꯤꯕꯅꯤ ꯌꯥꯎꯕ ꯑꯗꯣ ꯑꯩꯅ ꯑꯃꯨꯛ ꯁꯤꯗ ꯑꯩꯒꯤ ꯗꯤ ꯂꯣꯏꯔꯦꯗꯅ ꯃꯥꯏꯟ ꯇ ꯂꯩꯍꯧꯕ ꯑꯗꯣ ꯈꯪꯗꯦ ꯑꯩ ꯑꯁ ꯑꯩ ꯃꯥꯟꯅ ꯍꯥꯏꯅꯦ ꯑꯁ ꯑꯩꯅꯒ ꯁꯣꯏ ꯉꯥꯝꯗꯅꯒ ꯑꯥ ꯑꯁꯥꯝ ꯔꯥꯏꯐꯜꯗ ꯐꯪ ꯍꯧꯗ꯭ꯔꯗꯤ ꯅꯪ ꯋꯥꯟꯗꯗꯣꯏꯄꯣꯠꯅꯤ ꯀꯥꯏꯅ ꯇꯧꯔ ꯑꯩ ꯌꯥꯝ ꯌꯥꯝ ꯂꯤꯔꯝꯕꯅꯤ ꯑꯩꯉꯣꯟꯗ
ꯒ ꯄ꯭ꯔꯤꯌꯥ ꯃꯣꯏꯑꯅꯤ ꯆꯠꯄ ꯑꯗꯨꯗꯤ ꯄꯨꯟꯅ ꯆꯠꯂꯦ ꯃꯣꯏꯑꯅꯤ
ꯆꯠꯇꯦ ꯃꯣꯏꯑꯅꯤꯁꯨ ꯄꯨꯟ ꯆꯠꯇꯦ ꯑꯩꯈꯣꯏꯒꯤ ꯑꯅꯤꯁꯦ ꯑꯃꯅ ꯌꯥꯎꯕꯝꯖꯦ ꯃꯥꯟꯅꯗꯦꯕ ꯑꯃꯅꯅꯦ ꯑꯦꯁ ꯑꯦꯁ ꯁꯤꯒꯤ ꯑꯦꯛꯖꯥꯝ ꯂꯣꯏꯅꯃꯛꯀꯤ ꯇꯧꯕ ꯄꯤꯌꯥꯇꯩꯁꯤꯅ ꯖꯤ ꯑꯦꯞ ꯖꯦ ꯗꯤ ꯖꯦꯅꯔꯦꯜ ꯐꯥꯎꯟꯗꯦꯁꯟ ꯀꯣꯔꯁ ꯂꯣꯏꯅ ꯌꯥꯎꯕ ꯑꯗꯒꯤ ꯄꯤꯌꯩ ꯀꯩꯅꯣ ꯑꯦꯂꯤꯅꯇꯩꯖꯤꯅ ꯑꯃꯨꯛ ꯑꯩꯈꯣꯏ ꯖꯤ ꯗꯤꯗꯣ ꯖꯤ ꯗꯤ ꯈꯛꯀꯤ ꯍꯧꯖꯤꯛꯀꯤ ꯑꯩꯅ ꯍꯥꯏꯕ ꯕꯦꯁ ꯇꯦꯞ ꯑꯁꯥꯝ ꯔꯥꯏꯐꯜ ꯈꯔ ꯂꯩꯔꯤꯗꯣ ꯑꯗꯨ ꯈꯛꯀꯤꯅꯦꯕ ꯑꯗꯨ ꯈꯛꯀꯤ ꯌꯥꯎꯕ ꯑꯗꯨꯅ ꯑꯅꯤꯗꯣ ꯇꯥꯏꯃꯤꯡꯗꯣ ꯃꯥꯟꯅꯗꯦꯕ
ꯎꯝ ꯁꯁ ꯑꯣ ꯍꯣꯏ ꯍꯣꯏ ꯍꯣꯏ ꯍꯣꯏ ꯅꯪꯁꯨ ꯀꯩꯟꯇꯧꯔꯛꯀꯅꯤ ꯌꯦꯡꯉꯨ ꯌꯥꯎꯖꯔꯛꯀꯅꯤꯗ ꯑꯗꯨꯃꯥꯏꯅ ꯅꯪ
ꯑꯗꯨꯗꯤ ꯃꯇꯝꯁꯨ ꯂꯣꯏꯖꯔꯦ
ꯑꯥ ꯂꯣꯏꯖꯔꯦ ꯍꯣꯏ ꯍꯣꯏ ꯑꯗꯣ ꯅꯪ ꯀꯩꯅꯣ ꯇꯧꯔꯣ ꯇꯧꯔꯣ ꯇꯧꯔꯣ ꯅꯪꯒꯤ ꯊꯕꯛꯇꯣ ꯑꯩ ꯊꯝꯃ
ꯑꯥ ꯑꯥ ꯇꯕ꯭ꯔꯥ ꯑꯥ ꯑꯥ
ꯎꯝ ꯂꯩꯕꯅꯦ